ꯑꯣ ꯇꯥꯕ꯭ꯔꯥ
ꯇꯥꯏ ꯇꯥꯏ ꯇꯥꯗ꯭ꯔꯣ ꯀꯩꯗꯧꯔꯤꯅꯣ ꯑꯁ ꯀꯩꯗꯧꯔꯤꯅꯣ
ꯀꯩꯁꯨ ꯇꯧꯗꯦ ꯑꯩ ꯍꯧꯖꯤꯛ ꯗꯨꯝ ꯐꯝꯃꯤꯌꯦ ꯅꯪꯗꯤ
ꯑꯩꯁꯨ ꯐꯝꯃꯤ ꯍꯥꯏ ꯇꯥꯔꯦ
ꯑꯥ ꯗꯁꯕꯤꯟ ꯎꯝ ꯂꯥꯛꯄ ꯀꯥꯡꯁꯤꯒꯔꯤ ꯂꯥꯛꯄ ꯄ ꯑꯗꯨꯗ ꯉꯥꯏꯔꯤꯅꯦ ꯐꯝꯔꯒ
ꯑꯁ ꯑꯃꯣꯠꯄ ꯂꯪꯊꯣꯛꯇꯣꯏꯔꯣ
ꯍꯣꯏ
ꯅꯁꯥꯁꯨ ꯂꯪꯅꯛꯀꯅꯤꯀꯣ
ꯎꯝ ꯑꯩꯁꯨ ꯄꯥꯏ ꯄꯥꯏꯔꯒꯦ
ꯅꯪꯁꯨ ꯃꯣꯠꯂꯕꯣ
ꯎꯝ ꯑꯩꯁꯨ ꯉꯥꯛꯇꯪ ꯂꯩꯔꯗꯤ ꯀꯨꯏ ꯀꯨꯏ ꯀꯨꯏꯕꯅꯦ ꯄꯥꯏꯔꯛꯑꯗꯤ ꯅꯨꯡꯁꯤꯠ ꯈꯔ ꯀꯟꯕ ꯂꯥꯛꯑꯗꯤ ꯄꯥꯏꯔꯅꯤ
ꯑꯦ ꯑꯁ ꯄꯥꯏꯔꯗꯤ ꯁꯤꯗ ꯄꯥꯏꯔꯛꯑꯣꯀꯣ
ꯏꯁ ꯉꯝꯗꯔꯦ ꯑꯩ
ꯑ ꯄꯥꯝꯃꯨꯕꯅ ꯄꯥꯏꯗꯧꯕꯗꯣ ꯑꯩ ꯁꯤꯗ ꯂꯥꯛꯍꯟꯅꯤꯡꯉꯦꯕ
ꯌꯥꯔꯦ ꯌꯥꯔꯦ ꯅꯪꯒꯤ ꯂꯣꯀꯦꯁꯟꯗꯣ ꯑꯩ ꯈꯪꯗꯦ
ꯑꯗꯨ ꯍꯥꯏꯔꯛꯑꯒꯦ
ꯑꯦ ꯅꯣꯛꯅꯤꯡꯉꯤꯗ ꯅꯣꯛꯅꯤꯡꯉꯦ ꯅꯣꯏꯁꯦꯀꯣ
ꯑꯁ ꯇꯧꯐꯝꯁꯨ ꯈꯪꯗꯦ ꯀꯩꯗꯧꯔꯨꯅꯤ
ꯑꯗꯨꯅꯦ ꯀꯩꯀꯩ ꯇꯧꯔꯤꯅꯣ ꯉꯁꯤꯗꯤ
ꯑꯁ ꯉꯁꯤꯗꯨꯝ ꯂꯩꯗ ꯅꯪꯗꯤ ꯀꯩꯁꯨ ꯇꯧꯗꯦ ꯅꯪꯗꯤ
ꯑꯩꯗꯤ ꯗ꯭ꯌꯨꯇꯤ ꯆꯠꯂꯒ ꯍꯜꯂꯛꯄ ꯉꯥꯏꯔꯤꯌꯦ
ꯑꯣ ꯐꯩꯀꯣ ꯃꯤ ꯃꯆꯥꯗꯤ ꯊꯕꯛ ꯇꯧꯏꯀꯣ
ꯑꯥ ꯀꯔꯤ ꯊꯕꯛꯅꯣ ꯇꯣꯂꯣꯞ ꯆꯥꯗꯕ ꯊꯕꯛ
ꯏꯁ ꯋꯥꯔꯤꯗꯤ ꯗ꯭ꯌꯨꯇꯤ ꯗ꯭ꯌꯨꯇꯤ ꯆꯠꯂꯒ ꯇꯣꯂꯣꯞ ꯆꯥꯗ꯭ꯔꯗꯤ ꯑꯝ
ꯏꯟꯇꯔꯟ ꯆꯠꯄꯅꯦ ꯀꯩꯅꯣ ꯏꯟꯇꯔꯟꯗꯨꯗꯤ ꯏꯟꯇ꯭ꯔꯟꯗꯨꯗꯤ ꯐꯪ ꯐꯪꯗ꯭ꯔꯤꯌꯦ
ꯑꯣ ꯏꯟꯇꯔꯟ ꯀꯔꯝ ꯀꯥꯟꯗ ꯂꯣꯏꯗꯣꯕ
ꯋꯥꯠꯂꯤꯗ ꯊꯥ ꯑꯍꯨꯝ ꯋꯥꯠꯂꯤ
ꯑꯣ ꯐꯩ ꯐꯩ ꯇꯧꯒꯗꯣꯕꯅꯤ ꯇꯧꯒꯗꯧꯕꯅꯦ ꯍꯣꯠꯅꯒꯗꯕꯅꯦ ꯉꯟꯇꯥꯅ ꯍꯣꯠꯅꯔꯒ ꯉꯟꯇꯥꯅ ꯌꯨꯝ ꯄꯥꯝꯕ ꯍꯥꯏꯗꯨꯅꯤ
ꯁꯌꯨꯝ ꯄꯥꯟꯅꯤꯡꯗꯦ
ꯑꯥꯍ ꯂꯩꯁꯥꯕꯤꯁꯤꯡ ꯇꯣꯂꯣꯞ ꯆꯥꯔꯗꯤ ꯇꯣꯂꯣꯞ ꯆꯥꯔꯗꯤ ꯌꯥꯝ ꯐꯤꯡꯉꯦ ꯍꯥꯏꯕꯅꯤꯒꯣ
ꯅꯠꯇꯦ ꯑꯣꯏꯔꯝꯃꯣꯏ
ꯑꯁꯦꯡꯕꯅꯦ ꯂꯣꯏ ꯍꯥꯏꯅꯩꯌꯦ
ꯃꯤ ꯂꯣꯏꯅꯃꯛ ꯅꯠꯇꯦ ꯈꯔꯅꯦ
ꯑꯦ ꯈꯔ ꯅꯠꯇꯦ ꯑꯌꯥꯝꯕ ꯑꯗꯨꯃꯥꯏ ꯇꯧꯕꯅꯦ
ꯑꯗꯨꯗꯤ ꯑꯩꯈꯣꯏꯁꯦ ꯎꯝ ꯇꯣꯂꯣꯞ ꯆꯥꯒꯅꯣ ꯍꯥꯏꯕ꯭ꯔꯣ ꯅꯣꯏꯅ
ꯑꯗꯨ ꯅꯠꯇꯦ ꯃꯍꯧꯁꯥ ꯂꯩꯗꯅ ꯇꯣꯂꯣꯞ ꯈꯔ ꯆꯥ ꯇꯣꯂꯣꯞ ꯆꯥ ꯑꯃꯨꯛ ꯌꯨꯝꯒꯤ ꯊꯕꯛ ꯏꯪꯈꯥꯡꯁꯨꯕ ꯉꯥꯡ ꯇꯧꯋꯦ ꯍꯥꯏꯕ ꯁꯥꯎꯕꯗꯣ ꯌꯥꯝ ꯐꯤꯡꯉꯦ ꯍꯥꯏꯕꯅꯦꯕ
ꯍꯣꯏꯅꯦ ꯇꯨꯂꯣꯞ ꯆꯥꯔꯒ ꯑꯃꯨꯛꯀ ꯇꯣꯂꯣꯞꯀꯤ ꯍꯥꯏꯕꯗꯤ ꯑꯣꯐꯤꯁ ꯀꯨꯝꯕ ꯆꯠꯂꯒ ꯋꯥꯅ ꯆꯠꯂꯒ ꯑꯃꯨꯛꯀ ꯌꯨꯝꯒꯤꯗ ꯄꯨꯔꯥ ꯏꯆꯥꯏ ꯆꯥꯥꯏꯔ ꯄꯨꯡꯆꯥꯏ ꯆꯥꯏꯔꯗꯤ ꯍꯣꯏ ꯁꯥꯎꯗꯤ ꯁꯥꯥꯎꯒꯅꯤꯗꯥ
ꯑꯗꯨꯅꯦ ꯍꯥꯏꯔꯤꯁꯦ
ꯀꯅꯥꯅ ꯁꯥꯎꯗ ꯁꯥꯎꯗꯅꯤꯉꯥꯏꯅꯣ
ꯎꯝ ꯁꯥꯎꯗꯕꯤꯗ ꯑꯩ ꯂꯩꯔꯒꯦ ꯅꯅꯥꯛꯇ ꯂꯥꯛꯑꯒꯦ ꯎꯝ ꯌꯨꯝ ꯀꯩꯀꯩ ꯂꯣꯏ ꯁꯤꯟꯗꯣꯛꯄꯤꯔꯒꯦ ꯅꯪ ꯂꯥꯛꯕꯗ ꯊꯣꯡꯅꯥꯎꯗꯒꯤ ꯎꯝ ꯇꯥꯔꯅꯤ ꯅꯪ ꯂꯧꯕ ꯂꯥꯛꯑꯅꯤ ꯕꯦꯛꯀꯨꯝꯕ ꯀꯩ ꯀꯩꯅꯣ ꯂꯧꯔꯅꯤ
ꯉꯍꯥꯛ ꯃꯥꯂꯤꯁ ꯇꯧꯕꯤꯔꯅꯤ ꯉꯍꯥꯛ
ꯇꯧꯋꯦ ꯅꯪꯒꯤ ꯋꯥꯍꯩ
ꯆꯦꯕꯅꯦ ꯍꯥꯏꯕꯅꯦ ꯉꯥꯏꯍꯥꯛ ꯐꯥꯝꯃ ꯀꯥꯟꯗ ꯉꯥꯏꯍꯥꯛ ꯏꯁꯤꯡ ꯄꯤꯔꯛꯑꯅꯤ ꯉꯥꯏꯍꯥꯛꯅ ꯀꯣꯛ ꯆꯤꯛꯄꯗꯅ ꯀꯣꯛ ꯈꯔ ꯅꯝꯃꯅꯤ ꯉꯥꯏꯍꯥꯛ ꯂꯩꯗꯤ ꯇꯋꯦꯜ ꯄꯥꯔꯛꯑꯅꯤ ꯏꯔꯨꯅꯕ
ꯅꯪꯒꯤꯁꯦ ꯄꯨꯔꯥ ꯃꯨꯚꯤ ꯇꯥꯏꯞꯇꯅꯤꯅꯦ
ꯅꯪꯅꯦ ꯃꯍꯥꯔꯥꯅꯤ ꯇꯧꯔꯅꯤ
ꯀꯔꯤ ꯃꯍꯥꯔꯅꯤ
ꯑꯗꯨꯃꯥꯏ ꯇꯧꯕꯤ ꯇꯧꯔꯗꯤ ꯊꯕꯛꯁꯨ ꯗꯨ ꯅꯨꯡꯉꯥꯏꯕꯅꯦꯍꯦ
ꯍꯣꯏ ꯍꯣꯏ ꯍꯣꯏ ꯎꯝ ꯍꯣꯏꯅꯦ ꯅꯣꯏꯅ ꯅꯣꯏ ꯅꯍꯥꯟꯅ ꯑꯦꯛꯁꯄꯤꯔꯤꯌꯦꯁ ꯇꯧꯕ ꯃꯤꯁꯤꯡꯅ ꯈꯪꯔꯝꯅꯤ
ꯑꯁ ꯑꯦꯛꯁꯄꯤꯔꯦꯟ ꯗꯨꯗꯥꯒꯤ ꯀꯩꯅꯣ ꯑꯗꯨꯒꯤ ꯅꯠꯇꯦꯗ ꯁꯨꯝ ꯀꯩ ꯍꯥꯏꯅꯤ ꯅꯨꯄꯤꯁꯤꯡꯅ ꯊꯕꯛ ꯆꯠꯂꯒ ꯍꯜꯂꯛꯄꯗ ꯑꯗꯨꯝ ꯌꯤ ꯀꯩꯅꯣ ꯁꯤꯃꯥꯒꯨꯝꯗꯩꯩ ꯈꯔ ꯊꯤꯅꯩꯗꯅ
ꯎꯝ ꯎꯝ ꯎꯝ
ꯌꯦꯟ ꯈꯟꯕꯅꯦ ꯗ ꯑꯁ ꯑꯗꯨꯃꯥꯏ ꯇꯧꯕꯤꯔꯤꯗꯤ ꯀ ꯀꯌꯥꯝ ꯍꯔꯥꯎꯔꯝꯒꯅꯤ ꯀꯌꯥꯝ ꯅꯨꯡꯉꯥꯏꯔꯝꯒꯅꯤ ꯍꯥꯏꯕꯗꯣ
ꯍꯣꯏꯅꯦ ꯑꯈꯣꯏꯁꯨ ꯑꯗꯨ ꯇꯧꯔꯗꯤ ꯅꯨꯡꯉꯥꯏ ꯑꯩꯅꯦ ꯋꯥꯅ ꯆꯠꯂꯒ ꯑꯃꯨꯛꯀ ꯆꯥ ꯍꯤꯟꯖꯥꯡ ꯊꯣꯡꯕ ꯀꯩꯀꯥ ꯇꯧꯕ ꯇꯧꯔꯗꯤ ꯈꯣꯏꯁꯨ ꯗꯨꯝ ꯑꯗꯨꯝ ꯏꯔꯤꯇꯦꯠ ꯇꯧꯔꯛꯑꯦ ꯍꯥꯏꯕꯅꯤꯗ ꯊꯨꯅ ꯑꯣ ꯁꯥꯎꯖꯨ ꯁꯥꯎꯋꯦ ꯅꯣꯏꯖꯨ ꯆꯥꯛ ꯂꯥꯝꯃ ꯀꯥꯟꯗ ꯑ ꯆꯥꯛ ꯂꯩꯇ꯭ꯔꯗꯤ ꯁꯥꯎꯔꯅꯤ
ꯑꯗꯨꯅ‌ꯦ ꯑꯗꯨꯇ ꯃꯨꯟꯅꯒꯗ‌ꯣꯏ ꯁꯔꯨꯛꯄꯨꯗꯤ ꯏꯁꯥ ꯏꯁꯥꯅ ꯈꯪꯉꯒ ꯂꯣꯏ ꯁꯨꯗꯧꯕꯅꯦꯕ
ꯗꯨ ꯗꯨꯗꯤ ꯅꯨꯄꯥ ꯅꯨꯄꯥꯅ ꯔꯦꯁꯄꯣꯟ ꯁꯤꯕꯂꯤꯇꯤꯗꯨ ꯈꯪꯔꯒ ꯄꯨꯔꯛꯈ꯭ꯔꯒ ꯄ꯭ꯔꯣꯚꯥꯏꯇ ꯇꯧꯔꯗꯤ ꯀꯩꯁꯨ ꯀꯥꯏꯗꯦ ꯑꯗꯨ ꯇꯧꯗ꯭ꯔꯗꯤꯀꯣ ꯐ꯭ꯔꯛ ꯇꯥꯕ ꯍꯟꯗꯛ ꯀꯥꯟꯗꯤ ꯁꯤ ꯀꯨꯝꯕ ꯅꯨꯞꯄꯥ ꯁꯦ ꯄꯥꯛ ꯂꯩꯇ꯭ꯔꯦ ꯑꯗꯨꯒꯤ ꯑꯁ ꯍꯥꯏꯕꯗꯤ ꯑꯈꯣꯏ ꯈꯣꯏ ꯏꯁꯥ ꯏꯁꯥꯃꯛꯅ ꯇꯧꯔꯗꯤ ꯌꯥꯗ꯭ꯔꯦ ꯍꯥꯏꯕꯒꯤ ꯋꯥꯈꯟꯗꯣ ꯊꯣꯛꯄꯒꯤ ꯇꯧꯔꯤꯅꯤ
ꯎꯝ ꯑꯗꯨꯅ ꯍꯥꯏꯗꯤ ꯋꯔꯤꯕꯨꯕ ꯅꯨꯄꯤꯗꯨꯅ ꯇꯣꯂꯣꯞ ꯆꯥꯔꯒ ꯅꯨꯄꯥꯅ ꯇꯣꯂꯣꯞ ꯆꯥꯗꯕ ꯗꯨ ꯁꯤꯡꯗꯣ
ꯎꯝ ꯎꯝ
ꯅꯨꯄꯥꯒꯤ ꯋꯥꯈꯜꯗ ꯗꯨꯃꯥꯏ ꯈꯟꯂꯗꯤ ꯐꯕ ꯑꯗꯨꯅꯤꯗ ꯍꯥꯏꯕꯗꯤ
ꯍꯣꯏ ꯍꯣꯏ ꯅꯠꯇ꯭ꯔꯒ ꯍꯣꯏ ꯂꯩꯌꯦ ꯃꯣꯏꯅ ꯑꯁ ꯑꯩꯒꯤ ꯅꯨꯄꯤꯁꯦ ꯑꯗꯨꯝ ꯇꯧꯔꯦ ꯃꯥꯅ ꯑꯩꯈꯣꯏ ꯐꯦꯝꯂꯤ ꯏꯃꯨꯡꯁꯦ ꯌꯦꯡꯉꯒꯦ ꯑꯩꯗꯤ ꯑꯩꯗꯤ ꯑꯦꯠ ꯑ ꯆꯥꯛ ꯍꯤꯟꯖꯥꯡ ꯀꯩꯀꯥꯖꯨ ꯗꯨꯝ ꯍꯣꯏ ꯅꯨꯄꯥꯅ ꯆꯥꯛ ꯍꯦꯟꯖꯥꯡ ꯊꯣꯡꯕꯗꯣ ꯊꯣꯡꯒꯅꯨ ꯍꯥꯏꯕꯁꯨ ꯂꯩꯇꯦꯅꯀꯣ ꯑꯗꯨ ꯑꯗ ꯑꯗꯨꯅꯦ ꯑꯗꯨꯗꯣ ꯅꯨꯄꯤꯅ ꯄ꯭ꯔꯣꯚꯥꯏꯠ ꯇꯧꯋꯦ ꯍꯥꯏꯔꯗꯤ ꯅꯨꯄꯥꯅꯁꯨ ꯈꯔ ꯌꯦꯡ ꯌꯥꯏꯅ ꯌꯦꯡꯕ ꯌꯥꯏꯅ
ꯎꯝ
ꯍꯣꯏꯅꯦ ꯍꯥꯏꯕꯕꯨ ꯃ‌ꯣꯏ ꯃꯣꯏꯗꯕꯨ ꯏꯃꯨꯡꯒꯤ ꯄꯨꯔꯥ ꯐ‌ꯦꯝꯂꯤꯒꯤ ꯃꯅꯨꯡꯗ ꯃꯣꯏꯗ ꯐꯤ ꯁꯨꯑꯣ ꯀꯩꯀꯥ ꯍꯥꯏꯕ ꯅꯠꯇꯦ ꯑꯗꯨ ꯑꯣꯏꯔꯁꯨ ꯑꯦꯂꯤꯁ ꯆꯥꯛ ꯏꯟꯖꯥꯡ ꯊꯣꯡꯕ ꯀꯨꯨꯝꯕꯗꯤ ꯃꯥ ꯊꯣꯡꯗ꯭ꯔꯁꯨ ꯃꯥꯒꯤ ꯅꯨꯄꯤꯗꯣ ꯌꯨꯝꯗ ꯍꯜꯂꯑꯒ ꯋꯥꯕ ꯀꯥꯟꯗ ꯊꯣꯡꯃꯤꯟꯅꯕ ꯀꯩ ꯀ ꯑꯗꯨꯝ ꯌꯥꯏꯅ ꯃꯥꯟ ꯇꯧꯗ꯭ꯔꯁꯨ ꯀꯩ ꯀꯩ ꯇꯧꯕꯤꯔꯥ ꯁꯤ ꯇꯧꯕꯤꯔꯥ ꯍꯥꯏꯗꯤ ꯈꯔ ꯐꯩ ꯅ
ꯎꯝ ꯊꯕꯛ
ꯕꯤꯗ ꯈꯔꯁꯨ ꯂꯩꯕ ꯅꯨꯄꯥꯁꯤꯡꯁꯦ
ꯎꯝ ꯊꯕꯛꯇꯤꯀꯣ ꯅꯨꯄꯤ ꯅꯨꯄꯥ ꯈꯥꯏꯗꯕꯅꯦ ꯑꯈꯣꯏꯅ ꯀꯩꯅꯣ ꯇꯧꯕꯒꯤꯅ‌ꯦ
ꯍꯣꯏ ꯍꯣꯏ ꯅꯣꯏꯅ ꯎꯝ ꯊꯕꯛ ꯀꯟ ꯀꯟꯕꯗꯤ ꯑꯈꯣꯏꯗꯤ ꯑꯩꯈꯣꯏ ꯑꯩꯈꯣꯏꯒꯤ ꯅꯨꯄꯤꯗꯨ ꯈꯔ ꯁꯣꯜꯂꯦꯅ ꯅꯨꯄꯥꯒ ꯍꯥꯏꯔꯗꯤ ꯑꯗꯨꯕꯨꯗꯤ ꯍꯣꯏ ꯅꯣꯏꯅ ꯍꯦꯜꯂꯦꯀꯣ ꯀꯜꯂꯦꯀꯣ ꯑꯗꯨ ꯑꯗꯨꯀꯨꯝꯕ ꯈꯣꯏꯗꯤ ꯑꯈꯣꯏꯁꯨ ꯅꯣꯏꯒꯥꯛ ꯀꯝꯄꯤꯌꯔ ꯇꯧꯔꯗꯤ ꯉꯝꯗꯤ ꯉꯝꯗꯦ ꯑꯗꯨꯗꯣ ꯑꯍꯣꯏ ꯂꯩꯗꯤ ꯂꯩꯌ‌ꯦꯕ ꯊꯕꯛ ꯇꯧꯕ ꯅꯨꯄꯤꯒꯤ ꯊꯕꯛ ꯍꯥꯏꯕ ꯀꯔ ꯑꯥ ꯈꯥꯏꯗꯦꯗ ꯈꯥꯏꯕꯗꯤ ꯑꯗꯨꯕꯨ ꯈꯔꯗꯤ ꯂꯩꯌꯦꯕ
ꯎꯝ
ꯑꯗꯨꯅꯤꯅ ꯑꯗꯨꯗ ꯂꯤꯁ ꯃꯣꯏꯗ ꯐꯤ ꯁꯨꯋ‌ꯣ ꯀꯩꯀꯥ ꯄꯨꯔꯥ ꯍꯥꯎꯁ ꯋꯥꯏꯐꯀꯤ ꯇꯥꯏꯞꯇ ꯅꯠꯇꯕ ꯑꯦꯠꯂꯤꯁ ꯂꯩ ꯅ ꯀꯣ ꯑꯟꯗꯔꯁꯇꯦꯟꯗꯤꯡꯗꯣ ꯍꯥꯏꯕ ꯋꯥꯅꯤꯗ
ꯎꯝ ꯑꯩꯗꯤꯒ‌ꯣ ꯑꯣꯏ ꯎꯝ ꯋꯔꯤꯕꯨ ꯑꯩ ꯈꯪꯅꯕ ꯇꯣꯂꯣꯞ ꯆꯥꯔꯦ ꯍꯥꯏꯔꯁꯦꯕꯀꯣ ꯑꯩꯅ ꯇꯣꯂꯣꯞ ꯆꯥꯗ꯭ꯔꯗꯤ ꯍꯔꯥꯎꯅ ꯇꯧꯕꯤꯒꯅꯤ ꯍꯥꯏ ꯈꯡꯗꯦ ꯀꯅꯥꯒ ꯑꯩ ꯅꯨꯄꯤꯅ ꯂꯧ ꯅꯨꯄꯥꯅ ꯅꯨꯄꯤ ꯂꯧꯔꯅꯤ ꯅꯨꯄꯤꯅ ꯅꯨꯄꯥ ꯂꯧꯕꯒ ꯆꯞ ꯃꯥꯟꯅꯔꯅꯤꯉꯣ
ꯑꯗꯨꯅꯦꯗ ꯅꯨꯡꯕꯨ ꯅꯨꯡꯁꯤꯔꯗꯤ ꯑꯗꯨꯃꯥꯏ ꯂꯣꯏ ꯀꯩꯅꯣ ꯇꯧꯕ ꯌꯥꯏꯗ
ꯍꯣꯢ ꯃꯤꯒꯤ ꯑꯟꯗꯔꯁ꯭ꯇꯦꯟꯗꯤꯡꯗꯁꯨ ꯂꯩꯕꯅꯤꯗ ꯍꯥꯏꯕꯗꯤ ꯑꯗꯨꯝ ꯅꯣꯏꯅꯤ ꯑꯥ ꯎꯝ ꯅꯪꯒꯤ ꯅꯨꯄꯤꯒ ꯅꯪꯒꯤ ꯀꯩꯅꯣ ꯍꯣꯏ ꯑꯟꯗꯔꯁ꯭ꯇꯦꯟꯗꯤꯡꯗꯁꯨ ꯀꯣ ꯑꯩꯁꯨ ꯅꯪꯕꯨ ꯇꯧꯒꯦ ꯅꯪꯁꯨ ꯑꯗꯨꯝ ꯁꯤꯃꯨꯛꯇꯤ ꯅꯪꯁꯨ ꯈꯪꯕꯤꯌꯣ ꯑꯗꯨꯗꯁꯨ ꯂꯩꯕꯅꯤꯗ ꯈꯔꯅꯗꯤ ꯑꯟꯗꯔꯁ꯭ꯇꯦꯟꯗꯤꯡ ꯁꯨꯛꯂꯩ ꯂꯩꯇꯕ ꯏꯃꯨꯡꯁꯨ ꯂꯩꯑꯦꯕ
ꯎꯝ ꯃꯣꯏ ꯅꯨꯄꯤ ꯊꯕꯛ ꯆꯠꯂꯦ ꯋꯥꯅ ꯍꯜꯂꯛꯑꯀꯥꯟꯗꯅ ꯃꯥꯗꯣ ꯇꯨꯃꯤꯟ ꯂꯩꯕ
ꯍꯣꯏ ꯆꯥꯛ ꯌꯦꯟꯁꯥꯡ ꯊꯣꯡꯗꯕ ꯑꯗꯨꯝ ꯇꯧꯔꯒ ꯂꯩ ꯗꯩꯗꯤ ꯅꯨꯄꯤꯁꯨ ꯗꯨꯝ ꯏꯁꯧꯗꯤ ꯈꯔ ꯂꯥꯡꯉꯅꯤ ꯂꯥꯡꯉꯦ
ꯍꯧꯖꯤꯛ ꯑꯥ ꯑꯁꯦꯡꯕꯅꯦ ꯍꯣ ꯍꯧꯖꯤꯛꯀꯥꯟꯁꯦ ꯍꯧꯖꯤꯛꯀꯣ
ꯎꯝ
ꯗꯣꯛꯇꯔ ꯍꯣꯁꯄꯤꯇꯥꯜꯗ ꯂꯩꯕ ꯊꯕꯛ ꯁꯨꯕ ꯅꯨꯄꯤꯁꯤꯡꯁꯦ
ꯎꯝ
ꯑꯌꯥꯝꯕ ꯂꯣꯏ ꯏꯁꯧ ꯂꯥꯡꯒꯟꯕꯅꯦ ꯈꯪꯉꯦ ꯑꯩ ꯑꯩꯈꯣꯏ ꯏꯅꯦꯗꯤ ꯑꯦ ꯍꯧꯔꯛꯀꯅꯤ ꯍꯧꯔꯛꯀꯅꯤ ꯑꯩꯈꯣꯢ ꯏꯅꯦꯁꯨ ꯑꯃ ꯂꯩꯕ ꯑꯁ ꯃꯥꯁꯨ ꯂꯣꯢ ꯄꯨꯁꯟꯕ ꯑꯩꯈꯣꯏ ꯅꯦ ꯑꯩꯈꯣꯏ ꯏꯃꯥ ꯃꯌꯥꯝꯕ ꯅꯨꯄꯤꯗꯣ
ꯎꯝ
ꯃꯥꯁꯨ ꯔꯤꯝꯁꯇ ꯑꯣ ꯄꯤ ꯗꯤꯗ ꯊꯕꯛ ꯇꯧꯋꯦꯕ ꯁ꯭ꯇꯥꯐ ꯑꯦꯇꯦꯟꯗꯦꯟꯁꯇ ꯑꯁ ꯃꯥ ꯑꯗꯨꯗꯒꯤ ꯈꯪꯉꯦꯕ ꯑꯩꯁꯨ
ꯃꯥ ꯂꯥꯛ ꯂꯥꯛ ꯂꯥꯛꯄ ꯃꯇꯝꯗ ꯑꯩ ꯂꯣꯏ ꯀꯩꯅꯣ ꯇꯧꯕꯤꯌꯦꯕ ꯋꯥꯢ ꯁꯤꯠꯂꯦ ꯍꯣꯢ ꯑꯗꯨꯃꯥꯏ ꯇꯧꯕꯤꯕꯅꯦꯕ ꯑꯩ ꯍꯦꯛ ꯂꯩꯇ꯭ꯔꯕꯒꯤ ꯑꯩ ꯑꯃꯨꯛ ꯂꯥꯛꯑꯣ ꯍꯥꯏ ꯑꯩꯕꯨ
ꯎꯝ ꯍꯣꯏꯅꯦ ꯃꯣꯏ ꯑꯦ ꯌꯦꯡꯉꯣ ꯃꯦꯖꯤꯛ ꯔꯤꯝꯁꯇ ꯂꯩꯌꯦ ꯍꯥꯏꯔꯁꯨ ꯃꯦꯗꯤꯀꯦꯜꯒꯤ ꯀꯩꯅꯣꯝꯃ ꯇꯧꯕꯁꯤꯡꯗꯤ ꯑꯍꯣ ꯑꯗꯨꯝ ꯋꯥꯗꯤ ꯋꯥꯕꯒꯤꯅꯦꯕ ꯌꯦꯡꯉꯣ ꯄꯦꯁꯦꯟꯁꯤ ꯌꯥꯝꯅ ꯑꯃꯨꯛꯀ ꯄꯨꯔꯥ ꯍꯣꯁꯄꯤꯇꯥꯜꯗ ꯀꯩꯅꯣ ꯇꯧꯔꯒ ꯑꯃꯨꯛꯀ ꯌꯨꯝ ꯒꯤꯗ ꯏꯃꯨꯡꯗ ꯄꯨꯔꯥ ꯍꯣꯔꯗꯤ ꯍꯣꯏ ꯁꯥꯎꯐꯝꯗꯤ ꯊꯣꯛꯄꯅꯤꯅꯦ
ꯎꯝ ꯀꯩꯁꯨ ꯈꯪꯉꯦꯕ ꯑꯩ ꯅꯣꯡ ꯅꯣꯡꯃ ꯐꯥꯗꯣꯛ ꯃꯥꯒꯤ ꯊꯕꯛ ꯑꯃꯨꯛ ꯆꯠꯂꯦꯕ
ꯎꯝ
ꯆꯠꯄ ꯀꯥꯟꯗ ꯑꯩꯁ ꯑꯩꯁꯨ ꯍꯞꯇꯥ ꯑꯃ ꯐꯗꯤ ꯐꯥꯗꯦ ꯑꯁ ꯁꯥꯎꯅꯤꯡꯉꯤꯅꯦ ꯑꯝ ꯂꯥꯛꯄ ꯃꯤꯁꯤꯡꯁꯨ ꯒꯤꯌꯥꯟ ꯇꯥꯅ ꯂꯥꯛꯇꯦꯕ ꯄꯨꯝ ꯆꯦ ꯀꯩꯅꯣ ꯈꯣꯠꯂꯦ ꯑꯃ ꯇꯧꯋꯦ ꯍꯥꯏꯅ ꯑꯁ ꯑꯩꯐꯥꯎ ꯑꯩꯁ ꯅꯣꯡ ꯋꯣ ꯅꯣꯡꯃꯅꯤ ꯅꯤꯅꯤ ꯍꯨꯝꯅꯤꯆꯪꯕꯗ ꯑꯩꯁꯨ ꯁꯥꯎꯅꯤꯡꯉꯤꯅꯦ
ꯃꯣꯏꯗꯤ ꯑꯃꯨꯛꯀ ꯅꯥꯏꯠ ꯗ꯭ꯌꯨꯇꯤꯗꯤ ꯂꯩꯇꯕꯅꯦ
ꯅꯥꯏꯠ ꯗꯤꯇꯤ ꯑꯦ ꯃꯔꯛ ꯃꯔꯛꯇꯥ ꯂꯩ
ꯂꯩꯕ꯭ꯔꯥ ꯂꯩ ꯍꯣꯏ ꯂꯩ ꯍꯣꯏ ꯍꯣꯏ ꯍꯣꯏ ꯂꯩ ꯍꯥꯏꯔꯁꯨ ꯑꯦꯂꯤꯁ ꯃꯣꯏꯗꯤ ꯀꯩꯅꯣꯝꯃꯥꯗꯤ ꯇꯧꯔꯝꯃꯣꯏꯕ
ꯄ꯭ꯔꯦꯁꯟ ꯈꯣꯠꯄ ꯇꯧꯔꯗꯤ ꯂꯩꯌꯦ
ꯑꯁ ꯑꯈꯣꯏꯗꯤ ꯅꯥꯏꯠ ꯗ꯭ꯌꯨꯇꯤ ꯀꯩꯀꯥ ꯂꯩꯕ ꯈꯨꯗꯛ ꯈꯨꯗꯛꯇꯥ ꯏꯃꯥꯔꯖꯦꯟꯁꯤ ꯄꯦꯁꯦꯟꯒꯨꯝꯕ ꯂꯩꯕ ꯀꯩꯀꯥ ꯇꯧꯔꯗꯤ ꯑꯁ ꯂꯨꯋꯦꯍꯦ ꯑꯗꯨꯒꯥ ꯑꯗꯨꯝ ꯁꯥꯎ ꯍꯣꯏ ꯃꯤ ꯎꯝ ꯁꯥꯎꯅꯤꯡꯉꯦ ꯍꯥꯏꯔꯒꯥ ꯃꯤꯗ ꯄꯪꯆꯩ ꯆꯩꯔꯒ ꯀꯩꯀꯥ ꯇꯧꯕꯩ ꯅꯠꯇꯦꯗꯥ ꯑꯗꯨꯕꯨ ꯂꯩꯅꯀꯣ
ꯑꯝ ꯃꯤꯁꯦ ꯃꯤ ꯂꯥꯂꯤꯕ ꯃꯤꯁꯤꯡꯁꯨ ꯅꯥꯕꯅꯤꯅ ꯐꯖꯅ ꯁꯦꯟꯅꯒꯥꯗꯕꯅꯦꯕ
ꯑꯍꯣꯏ
ꯑꯗꯨꯁꯨ ꯆꯥꯡ ꯃꯇꯝ ꯈ꯭ꯔꯥ ꯈ꯭ꯔꯥ ꯈꯪꯅ ꯇꯧꯒꯗꯧꯕ ꯃꯣꯏꯁꯨ ꯍꯦꯟꯖꯤꯟꯕ ꯂꯥꯞ ꯍꯣꯏ ꯍꯣꯏ ꯍꯣꯏ
ꯗꯖ ꯕꯤꯟꯗꯣ ꯎꯝ ꯂꯥꯛ ꯈ꯭ꯔꯥꯕ ꯂꯥꯛꯑꯒ ꯃꯊꯛꯇꯥ ꯑꯩ ꯑꯃꯔꯛ ꯗꯁꯕꯤꯟꯗꯣ ꯊꯝꯈꯤꯒꯦ ꯗꯁꯕꯤꯟꯁꯨ ꯍꯞꯇꯥ ꯀ꯭ꯌꯥ ꯀ꯭ꯌꯥꯗ ꯂꯥꯛꯄ꯭ꯔꯥ ꯈꯪ ꯒ꯭ꯌꯥꯟ ꯇꯥꯗꯦ ꯑꯥ ꯇꯥꯔꯕ꯭ꯔꯥ
ꯇꯥꯏ ꯇꯥꯏꯌꯦ
ꯑꯣ ꯑꯣ ꯄꯥꯢꯀ꯭ꯌꯣ ꯀꯣ ꯉꯥꯛꯇꯪ ꯀꯣ
ꯍꯣꯏ ꯍꯣꯏ ꯍꯣꯏ
ꯑꯦ